ꯑꯗꯣ
ꯇꯥꯕ꯭ꯔꯣ
ꯇꯥꯏ
ꯎꯝ ꯀꯔꯤ ꯇꯧꯔꯝꯕꯅꯣ
ꯀꯩꯝ ꯇꯝꯗꯦ ꯐꯥꯝꯃꯤꯅꯤ
ꯐꯝꯂꯤꯌꯦ
ꯎꯝ ꯅꯪꯗꯦ ꯅꯪꯗꯦ
ꯑꯩꯁꯨ ꯐꯝꯂꯝꯕꯅꯦ ꯅꯨꯡꯁꯤꯠ ꯈꯔ ꯆꯥꯔꯒ
ꯂꯥꯏꯔꯤꯛ ꯄꯥꯔꯣꯏꯗ꯭ꯔꯣ ꯅꯪ
ꯑꯩ ꯌꯦꯡꯒꯅꯤ ꯍꯣꯔꯦꯟ ꯈꯔ ꯈꯔ ꯑꯃꯨꯛ ꯉꯁꯥꯏꯁꯨ ꯈꯤꯇꯪ ꯌꯦꯡꯂꯪꯕꯅꯦ
ꯎꯝ
ꯅꯪ ꯏꯁꯩ ꯇꯝꯕꯗꯣ ꯅꯨꯡꯉꯥꯏꯕ꯭ꯔꯣ
ꯎꯝ ꯅꯨꯡꯉꯥꯏ ꯍꯌꯦꯡꯁꯦ
ꯑꯝ
ꯄꯨꯡ ꯇꯔꯨꯛꯛꯇ ꯃꯥꯥꯁ
ꯎꯝ
ꯑꯗꯨꯒꯕ ꯑꯗꯨꯕꯨ ꯄꯨꯡ ꯃꯔꯤ ꯨꯒꯨꯝꯕꯗ ꯌꯥꯔꯗꯤ ꯑꯉꯥꯡꯁꯤꯡꯗꯣ ꯄꯨꯜꯂꯒ ꯏꯁꯩꯗꯣ ꯇꯝꯅꯤꯡꯉꯥꯏ ꯍꯥꯏꯅ ꯍꯥꯏꯈꯤꯕꯅꯦ ꯍꯥꯏꯕꯗꯤ ꯑꯃꯨꯛꯀ ꯈꯔ ꯑꯃꯨꯛ ꯇꯝꯗ꯭ꯔꯗꯤ ꯂꯩꯗꯅ ꯃꯣꯏꯅꯤ ꯑꯉꯥꯡꯅꯤꯅ ꯑꯗꯨꯝ ꯏꯀꯥꯏꯕꯣꯏ ꯀꯩꯕꯣꯏ ꯇꯧꯔꯒ ꯑꯃꯨꯛ ꯑꯦ ꯁꯣꯏꯗꯅꯤꯡꯉꯥꯏꯒꯤꯗꯣ ꯑꯃꯔꯛ ꯑꯅꯤꯔꯛ ꯁꯛꯍꯟꯕꯤꯅꯤꯉꯥꯏ ꯍꯥꯏꯅ ꯍꯌꯦꯡꯁꯦ
ꯄ꯭ꯔꯣꯒꯥꯝ ꯍꯧꯗ꯭ꯔꯤꯉꯩꯗ
ꯎꯝ ꯄꯨꯡ ꯃꯔꯤꯋꯥꯏꯗ ꯄ꯭ꯔꯣꯒ꯭ꯔꯥꯝꯕꯨꯗꯤ ꯄꯨꯡ ꯇꯔꯨꯛꯅꯤꯗꯅ
ꯎꯝ
ꯄꯨꯡ ꯇꯔꯨꯛ ꯄꯨꯡ ꯇꯔꯦꯠ ꯇꯔꯦꯠ ꯃꯈꯥꯏ ꯅꯤꯄꯥꯟꯒꯨꯝꯕ ꯌꯧꯕ ꯌꯥꯏ ꯍꯌꯦꯡꯒꯤꯁꯤꯗꯤ
ꯍꯥꯏꯕꯗꯤ ꯂꯣꯏꯔꯒ ꯆꯥ ꯊꯛꯄꯒꯨꯝꯕ ꯈꯪꯗꯦ ꯑꯍꯟꯁꯤꯡ ꯆꯥꯛ ꯄꯤꯖꯕ ꯑꯗꯨꯗ ꯑꯩꯈꯣꯏꯕꯨ ꯈꯨꯟꯒꯤ ꯅꯠꯇꯦ ꯑꯩꯈꯣꯏꯗꯪꯒꯤꯅꯦ ꯑꯩꯈꯣꯏ ꯑꯩꯈꯣꯏ ꯀꯥꯡꯂꯨꯞꯗꯪꯒꯤꯅꯦ ꯍꯥꯏꯕ ꯍꯥꯥ
ꯍꯣꯏ ꯍꯥꯏꯕ
ꯑꯩꯈꯣꯏ ꯀꯥꯡꯂꯨꯞꯗꯪꯒꯤꯅꯦ ꯍꯥꯏꯕ ꯈꯨꯟ ꯄꯨꯂꯞꯀꯤ ꯅꯠꯇꯦ
ꯎꯝ ꯑꯗꯣ ꯀꯔꯤ ꯃꯊꯦꯜ ꯆꯥꯔꯦ ꯉꯁꯤꯗꯤ
ꯑꯩ ꯉꯁꯤ ꯆꯥꯛꯆꯥꯥꯗꯦ ꯅꯨꯡꯗꯥꯡ ꯋꯥꯏꯔꯝꯁꯦ
ꯑꯣ
ꯉꯁꯥꯏ ꯅꯨꯡꯊꯤꯜꯗ ꯈꯔ ꯊꯦꯡꯅ ꯆꯥꯔꯦ ꯑꯗꯨꯒ ꯉꯁꯥꯏ ꯈꯨꯨꯔꯥ ꯂꯥꯛꯄꯗ ꯑꯆꯥꯄꯣꯠ ꯁꯃꯣꯁꯥꯁꯨ ꯆꯥꯕ
ꯈꯨꯔꯥ ꯂꯥꯛꯄ
ꯈꯨꯔꯥ ꯂꯥꯛꯄ
ꯎꯝ ꯉꯁꯥꯏ ꯂꯥꯛꯄꯗꯣ ꯑꯗꯨꯅ ꯃꯥꯅ ꯁꯃꯣꯁꯥ ꯄꯨꯔꯛꯑꯦ ꯁꯃꯣꯁꯥꯗꯣ ꯌꯥꯝ ꯆꯥꯎꯋꯦꯕ ꯂꯨꯄꯥ ꯀꯌꯥꯄꯤꯕ ꯁꯃꯣꯁꯥꯔꯥ ꯈꯪꯗꯦ ꯌꯥꯝ ꯆꯥꯎꯋꯦ
ꯑꯃ ꯆꯥꯕꯗ ꯄꯨꯛ ꯊꯜꯂꯦ
ꯑꯃ ꯆꯥꯕ ꯉꯝꯗꯕꯒꯤ ꯏꯃꯥꯟꯅꯕꯤꯗ ꯄꯤꯊꯣꯛꯈ꯭ꯔꯦ ꯃꯆꯥꯁꯤꯡ ꯄꯤꯖꯔꯣ ꯍꯥꯏꯅ ꯍꯥꯏꯕꯗꯤ ꯑꯝ ꯂꯨꯝꯕꯨ ꯂꯨꯝꯕꯨ ꯄꯨꯔꯛꯄꯅꯦꯕ ꯑꯗꯨꯗꯨꯒꯤ ꯍꯥꯎꯋꯦꯕ ꯃꯥꯒꯤꯗꯣ ꯑꯗꯨ ꯈꯔ ꯆꯥ ꯍꯩꯅꯧ ꯈꯔ ꯆꯥ ꯇꯧꯕꯗ ꯆꯥꯅꯤꯡꯕ ꯄꯣꯛꯇ꯭ꯔꯦ ꯅꯨꯡꯗꯥꯡ ꯋꯥꯏꯔꯝꯁꯦ
ꯅꯪꯗꯤ ꯐꯖꯟꯅ ꯆꯕ꯭ꯔꯥ
ꯑꯩ ꯉꯁꯥꯏ ꯑꯣꯛ ꯈ꯭ꯔ ꯊꯣꯡꯕ ꯍꯧ ꯃꯨꯟ ꯃꯊꯦꯟ ꯄꯨꯟ ꯄꯨꯟꯁꯜꯂꯒ ꯑꯂꯨ ꯍꯥꯞꯄꯦ ꯑꯗꯨꯒ ꯃꯁꯥꯂꯥ ꯅꯨꯡ ꯃꯁꯥꯂꯥ ꯍꯥꯏꯗꯤ ꯆꯤꯡꯒꯤ ꯃꯁꯥꯂꯥꯗꯣ ꯃꯌꯥꯝꯃꯥꯗꯣ ꯍꯥꯞꯄꯦ ꯃꯣꯏ ꯃꯍꯥꯝ
ꯑꯇꯣꯞꯄꯗꯤ
ꯑ ꯇꯩ ꯌꯣ ꯑꯇꯣꯞꯄ ꯍꯥꯞꯇ꯭ꯔꯦ ꯗ ꯀꯔꯤꯝ ꯑꯗꯨꯗꯤ ꯌꯥꯔꯦꯅꯀꯣ
ꯎꯝ ꯑꯗꯣ ꯅꯪ ꯍꯟꯗꯛ ꯈꯔ ꯌꯥꯝ ꯆꯥꯔꯦꯀꯣ ꯅꯪ ꯑꯃꯨꯛꯀ
ꯑꯣꯛꯁꯥꯔꯥ
ꯎꯝ
ꯍꯣꯏ ꯑꯗꯨꯝ ꯅꯨꯡꯇꯤꯒꯤ ꯅꯠꯇꯦ ꯀꯩꯅꯣ
ꯅꯨꯡꯇꯤꯗꯤ ꯅꯠꯇꯦ ꯅꯣꯡꯃꯗ ꯑꯃꯔꯛ ꯑꯃꯔꯛ
ꯑꯩ ꯄꯋꯥꯒꯤ ꯂꯧꯕꯁꯦ ꯑꯅꯤꯔꯛ ꯆꯥꯗꯣꯏꯅꯦꯕ ꯑꯩꯗꯤ ꯑꯗꯨꯒ ꯅꯣꯡꯃ ꯒꯦꯞ ꯂꯩꯒꯅꯤ ꯅꯣꯡ ꯅꯤꯅꯤ ꯒꯦꯞ ꯂꯩꯒꯅꯤ ꯑꯗꯨꯒ ꯑꯃꯨꯛ ꯆꯥꯒꯅꯤ ꯑꯗꯨꯅꯤꯗ
ꯆꯥꯎ ꯆꯥꯎ
ꯕꯣꯏꯜꯗꯪ ꯆꯥꯕꯁꯦ ꯅꯨꯡꯉꯥꯏꯇꯦꯗꯅ
ꯑꯗꯨꯕꯗꯤ ꯑꯗꯣ ꯑꯩꯅ ꯍꯥꯏꯕꯗꯤ ꯍꯋꯥꯏ ꯈꯪꯗꯦ ꯀꯥꯡꯇꯛ ꯈꯪꯗꯦ ꯑꯗꯨꯁꯨ ꯀꯦꯖꯤ ꯇꯪꯈꯥꯏ ꯇꯪꯈꯥꯏꯗꯪ ꯂꯧꯔꯒ ꯆꯥꯎ ꯍꯥꯏꯕ
ꯃꯅꯥ ꯃꯁꯤꯡꯒꯤ ꯑꯐꯕ ꯂꯩꯔꯦ ꯁꯥꯒꯤ ꯑꯐꯕ ꯂꯩꯔꯦ ꯍꯋꯥꯏ ꯃꯊꯦꯜ ꯑꯗꯨꯝ ꯐꯕ ꯂꯩꯕꯅꯦ ꯍꯥꯏꯕ
ꯎꯝ ꯆꯨꯝꯃꯦ ꯑꯗꯨꯕꯨꯗꯤ
ꯍꯥꯏꯗꯤ ꯃꯣꯏꯗꯤ ꯀꯪꯕ ꯄꯣꯠ ꯆꯩꯩꯅꯤꯅ ꯀꯨꯏꯅ ꯊꯝꯕꯁꯨ ꯅꯪꯅ ꯍꯦꯟꯅ ꯅꯨꯡꯉꯥꯏ
ꯎꯝ ꯎꯝ ꯃꯥꯅꯦ ꯑꯗꯨꯑꯣꯢꯁꯨ ꯑꯗꯨꯒꯤ ꯃꯊꯛꯇ ꯄꯜꯁ ꯄꯜꯁꯦꯁ ꯃꯌꯥꯝꯁꯤꯁꯨ ꯌꯥꯝ ꯗꯔꯀꯥꯔ ꯂꯩꯕꯅꯤ ꯄ꯭ꯔꯣꯇꯤꯟꯒꯤ ꯀꯥꯎ
ꯎꯝ
ꯑ ꯗꯀꯥ ꯂꯩ ꯃꯩꯆꯥꯛ ꯆꯥꯛꯂꯤꯕꯁꯦ ꯑꯩꯈꯣꯏꯗꯤ ꯄꯨꯣꯛ ꯊꯜꯂꯒ ꯀ꯭ꯋꯥꯟꯇꯤꯇꯤꯗꯤ ꯌꯥꯝ ꯆꯪꯕꯀꯣ ꯃꯁꯤꯡꯗꯤ ꯌꯥꯝ ꯆꯪꯕ ꯄꯨꯛꯇꯤ ꯊꯟꯕ ꯑꯗꯨ ꯃꯅꯨꯡꯗ ꯑꯩꯈꯣꯏꯒꯤ ꯑꯩꯈꯣꯏ ꯕꯣꯗꯤ ꯑꯩꯈꯣꯏ ꯍꯛꯆꯥꯡ ꯂꯧꯈꯠꯀꯗꯧꯕꯗꯨꯗꯤ ꯁꯨꯗꯦꯕꯀꯣ ꯄꯣꯠ ꯄꯨꯛ ꯊꯜꯂꯁꯨꯕ ꯀꯣ ꯑꯩꯈꯣꯏꯅ ꯉꯝꯃꯒ ꯃꯁꯔꯨꯝꯁꯦ ꯃꯔꯛ ꯃꯔꯛꯇ ꯆꯥꯕꯁꯦ ꯌꯥꯝ ꯅꯨꯡꯉꯥꯏꯕꯅꯦ ꯐꯕꯅꯦ
ꯍꯟꯗꯛꯇꯤ ꯅꯪꯗꯤ ꯌꯥꯝ ꯆꯥꯔꯝꯃꯅꯤ
ꯃ ꯆꯦꯡꯒꯨꯝꯁꯦ ꯆꯦꯡꯒꯨꯝꯁꯦ ꯐꯩ ꯍꯥꯏꯕꯗꯤꯀꯣ ꯑꯩꯈꯣꯏ ꯍꯛꯆꯥꯡꯅ ꯚꯤꯇꯥꯃꯤꯟ ꯗꯤꯁꯦ ꯑꯩꯈꯣꯏꯒꯤ ꯏꯁꯀꯤꯟ ꯃꯦꯂꯥꯅꯤꯟꯗ ꯁꯦꯟꯇꯁꯥꯏꯁ ꯇꯧꯋꯦꯕꯀꯣ ꯁꯦꯝꯃꯦꯕ ꯅꯨꯡꯁꯥ ꯌꯥꯏꯕꯗꯀꯣ
ꯎꯝ
ꯚꯤꯇꯥꯃꯤꯟ ꯗꯤꯁꯦ ꯑꯗꯣ ꯑꯇꯣꯞꯄ ꯃꯄꯥꯟꯗꯒꯤ ꯆꯥꯕ ꯍꯣꯠꯄꯗ ꯚꯤꯇꯥꯃꯤꯟ ꯗꯤ ꯚꯤꯇꯥꯃꯤꯟ ꯗꯤ ꯂꯩꯕ ꯌꯥꯎꯕ ꯆꯥꯛ ꯌꯦꯟꯁꯥꯡ ꯍꯥꯏꯔꯒꯗꯤꯀꯣ ꯃꯊꯦꯟ ꯍꯥꯏꯔꯒꯗꯤ ꯆꯦꯡꯒꯨꯝꯁꯤꯗꯪꯅꯦꯕꯀꯣ ꯑꯇꯣꯞꯄ ꯁꯨꯡꯂꯩ ꯂꯩꯇꯦꯕ
ꯑꯇꯣꯞꯄ
ꯃꯅꯥ ꯃꯁꯤꯡꯗ ꯁꯨꯡꯂꯩ ꯂꯩꯇꯦꯕꯀꯣ ꯆꯦꯡꯒꯨꯝ ꯈꯛꯇꯅꯦꯕ ꯊꯥꯃꯤꯟꯗꯤ ꯂꯩꯔꯤꯁꯦ ꯅꯨꯡꯁꯥꯗ ꯁꯦꯟꯁꯥꯏꯁ ꯇꯧꯕꯗꯨꯅ ꯁꯦꯝꯕꯗꯨꯅ ꯑꯃ ꯑꯣꯏꯈ꯭ꯔꯦꯀꯣ ꯆꯥꯕ ꯑꯩꯈꯣꯏ ꯃꯊꯦꯜꯗ ꯌꯥꯎꯔꯤꯁꯦ ꯃꯨꯁꯔꯨꯝꯗꯪꯅꯦꯕ ꯑꯗꯨ ꯆꯥꯗꯤ ꯆꯥꯒꯗꯕ
ꯑꯗꯣ ꯃꯈꯜꯁꯦ ꯂꯣꯏꯅꯃꯛꯇ ꯌꯥꯎꯕ꯭ꯔꯕ ꯃꯥꯏꯁꯦ
ꯍꯣꯏ ꯆꯦꯡꯒꯨꯝꯁꯦ ꯌꯥꯎꯕꯅꯦ ꯌꯥꯎꯋꯦ ꯍꯣꯏ
ꯑꯗꯣ ꯑꯃꯨꯛꯀ ꯍꯥꯏꯔꯒꯅ ꯑꯀꯪꯕ ꯄꯣꯠ ꯆꯩꯅ ꯍꯦꯟꯕ꯭ꯔ ꯅꯠꯇ꯭ꯔꯒ ꯑꯇꯦꯛꯄ ꯄꯣꯠꯆꯩꯁꯤꯅ
ꯑꯗꯨꯕꯨꯗꯤ ꯑꯗꯨꯕꯨꯗꯤ ꯑꯗꯨꯕꯨꯗꯤ ꯄꯣꯠ ꯈꯨꯗꯤꯡꯃꯛꯁꯦ ꯑꯥ ꯃꯥꯒꯤ ꯑꯁꯦꯡꯕ ꯂꯥꯏꯞ ꯐꯣꯝꯗꯀꯣ ꯍꯤꯡꯕ ꯑꯍꯤꯡ ꯑꯍꯤꯡꯕ ꯑꯗꯨꯗ ꯏ ꯍꯦꯟꯅ ꯌꯥꯎꯗꯣꯏꯅꯦꯕ ꯑꯗꯨ ꯗꯤꯀꯣ ꯑꯗꯣ ꯀꯪꯍꯟꯕ ꯗꯤꯍꯥꯏꯗ꯭ꯔꯦꯠ ꯇꯧꯊꯣꯛꯄ ꯗ꯭ꯔꯥꯏ ꯇꯧꯊꯣꯛꯄ ꯀꯣ ꯃꯌꯥꯝꯁꯤꯗꯤ ꯑꯩꯈꯣꯏ ꯑꯥ ꯄꯔꯁꯦꯟꯇꯦꯖ ꯈꯔ ꯈꯔꯗꯤ ꯑꯗꯨꯝ ꯍꯟꯊꯕꯅꯦꯗ ꯁꯦꯡꯅ ꯍꯥꯏꯔꯒꯗꯤꯀꯣ ꯃꯁꯥꯒꯤ ꯑꯣꯔꯤꯖꯤꯅꯦꯜ ꯐꯣꯝꯗꯒꯤ
ꯑꯗꯨꯃꯥꯏꯅ ꯑꯣꯏꯕꯅꯤ ꯑꯗꯨꯕꯨ ꯑꯗꯨꯕꯨ ꯑꯩꯈꯣꯏꯅ ꯍꯧꯖꯤꯛꯀꯤ ꯐ꯭ꯔꯦꯁ ꯐ꯭ꯔꯦꯁ ꯑꯩꯈꯣꯏꯅ ꯑꯩꯈꯣꯏ ꯑꯗꯨꯒꯤ ꯑꯗꯨꯒꯨꯝꯕ ꯄꯣꯠꯇꯨꯗꯤ ꯌꯥꯝ ꯀꯨꯏꯅ ꯊꯝꯕ ꯉꯝꯗꯕꯅꯤꯅꯀꯣ ꯑꯗꯨꯅ ꯇꯧꯊꯣꯛꯄ ꯍꯌꯦꯡꯋꯥꯏ ꯃꯗꯨ ꯃꯛ ꯐꯪꯗ꯭ꯔꯁꯨ ꯑꯗꯨꯝ ꯆꯥꯕ ꯐꯪꯅꯤꯉꯥꯏ ꯍꯥꯏꯅꯀꯣ ꯑꯗꯨꯝ ꯊꯝꯕ ꯍꯥꯏꯇꯔꯦ
ꯎꯝ
ꯗꯣꯅꯦꯗ
ꯌꯥ ꯌꯥꯏ
ꯎꯝ ꯆꯦꯡꯒꯨꯝ ꯍꯥꯏꯔꯒ ꯆꯦꯡꯒꯨꯝꯁꯤꯗꯀꯣ
ꯎꯝ
ꯆꯪꯒꯗꯕ ꯑꯃꯅ ꯆꯦꯡꯒꯨꯝꯁꯦ ꯃꯈꯜ ꯌꯥꯝ ꯈ꯭ꯔꯖꯥꯠꯅꯤꯀꯣ ꯆꯦꯡꯒꯨꯝꯁꯦ ꯑꯗꯨ ꯆꯦꯡꯒꯨꯝꯁꯦ ꯐꯟꯖꯥꯏꯅꯤꯀꯣ ꯐꯪꯒꯁꯅꯦ ꯃꯥꯁꯦ ꯐꯟꯖꯥꯏꯅꯦ ꯑꯗꯣ ꯀꯨꯞꯅꯗꯤ ꯍꯥꯏꯔꯔꯣꯏꯒꯦ ꯑꯗꯨꯕꯨ ꯑ ꯑꯩꯈꯣꯏꯅ ꯌꯨꯝꯗ ꯑꯥ ꯆꯔꯨꯒ ꯇꯧꯔꯒꯀꯣ ꯁꯨꯃꯥꯏꯅ ꯁꯦꯝꯕꯁꯨ ꯌꯥꯏꯀꯣ ꯑꯗꯨꯃꯥꯏꯅ ꯑꯩꯈꯣꯏ ꯁꯦꯝꯍꯟꯕ ꯌꯥꯏ ꯅꯠꯇ꯭ꯔꯒ ꯑꯗꯨꯝ ꯂꯝꯗꯁꯨ ꯑꯗꯨꯝ ꯍꯧꯔꯦꯀꯣ ꯃꯈꯟ ꯃꯈꯟꯒꯤ ꯑꯗꯨꯝ ꯍꯧꯔꯦ ꯑꯗꯣ ꯆꯦꯡꯒꯨꯝꯁꯦ ꯂꯝꯗ ꯆꯤꯡ ꯐꯣꯔꯦꯁꯇ ꯖ ꯂꯝ ꯀꯣꯏꯕ ꯆꯠꯄꯗ ꯃꯁꯛ ꯀꯥ ꯍꯦꯟꯅ ꯐꯖꯔꯕꯀꯣ ꯁꯣꯛꯐꯥꯎ ꯁꯣꯛꯂꯣꯏꯗꯕꯅꯦ ꯑꯩꯈꯣꯏ ꯃꯗꯨꯒꯤꯗꯣ ꯑꯗꯨꯒ ꯀꯦꯛꯀ ꯃꯥꯟꯕꯀꯣ ꯑꯗꯒꯤꯗꯤ ꯗꯕꯜ ꯇꯤꯒ ꯃꯥꯟꯕ ꯑꯗꯒꯤꯗꯤ ꯃꯔꯛꯇ ꯗꯣꯠ ꯗꯣꯠ ꯗꯣꯠ ꯉꯥꯡꯁꯛ ꯉꯥꯡꯁꯛ ꯇꯧꯕꯒꯨꯝꯕ ꯂꯩꯒ ꯃꯥꯟꯕ ꯑꯗꯨꯒꯗ ꯁꯣꯛꯐꯥꯎ ꯁꯣꯛꯑꯣꯏꯗꯕꯅꯤ ꯃꯅꯝꯐꯥꯎ ꯅꯝꯃꯣꯏꯗꯕꯅꯦ ꯑꯗꯨꯗꯣ ꯃꯣꯏꯁꯦ ꯄꯣꯏꯖ ꯆꯞ ꯆꯥꯄ ꯄꯣꯏꯖꯅꯤ ꯃꯣꯏꯁꯦ ꯎꯝ ꯃꯣꯏꯒꯤ ꯁꯥꯊꯤꯕ ꯆꯥꯡꯁꯤꯀꯣ ꯃꯣꯏꯒꯤ ꯁꯥ ꯊꯤꯕ ꯆꯥꯡꯁꯦ ꯑꯗꯨꯝ ꯑꯩꯈꯣꯏ ꯀꯩꯅꯣ ꯍꯥꯏ ꯆꯥꯡꯗꯝꯅꯕꯗ ꯂꯤꯟꯒꯤ ꯃꯍꯨꯗꯣ
ꯎꯝ
ꯑꯗꯨꯒꯨꯝꯕꯒ ꯑꯗꯨꯝ ꯆꯞ ꯃꯥꯟꯅꯕꯅꯦ ꯃꯣꯏꯁꯦ
ꯑꯗꯣ ꯃꯣꯏꯒꯤ ꯍꯧꯖꯤꯛ ꯑ ꯍꯨꯒꯤ ꯇꯥꯏꯞꯇ ꯄ ꯍꯨꯒꯤ ꯃꯑꯣꯡꯗ ꯇꯧꯋꯦ ꯍꯥꯏꯕꯁꯦ ꯃꯣꯏꯒꯤ ꯍꯨ ꯆꯦꯟꯕ ꯃꯥꯒꯤ ꯃꯑꯣꯡꯁꯦ ꯃꯤꯅꯗꯤ ꯁꯤꯖꯤꯟꯅꯗꯕ꯭ꯔꯥ ꯅꯠꯇ꯭ꯔꯒ ꯑꯗꯨꯝ ꯍꯨ ꯆꯦꯜꯂꯦ ꯍꯥꯏꯅ ꯑꯗꯨꯝ ꯅꯦꯠꯄꯖ ꯃꯤꯅ ꯍꯥꯏꯁꯦ ꯍꯤꯗꯥꯛ ꯑꯣꯏꯅ ꯁꯥꯕ ꯈꯪꯗꯦ ꯑꯃ ꯇꯧꯕ ꯈꯪꯗꯦ ꯃꯣꯏꯕꯨꯗꯤ ꯁꯤꯖꯤꯟꯅꯕꯤꯗꯕ꯭ꯔꯥ ꯍꯥꯏꯕ
ꯃꯣꯏꯒꯤꯗꯤ ꯀꯌꯥ ꯍꯥꯏꯗꯤ ꯑꯇꯩ ꯑꯇꯩ ꯁꯥ ꯉꯥꯒꯗꯤ ꯈꯪꯗꯦ ꯃꯤ ꯑꯣꯏꯕꯗꯒꯤꯗꯤ ꯍꯥꯏꯗꯤ ꯀꯣꯠꯇꯣ ꯄꯣꯏꯖꯟ ꯑꯗꯨꯝ ꯑꯣꯏꯔꯕꯅꯤꯅꯀꯣ ꯑꯇꯣꯞꯄ ꯀꯩꯅꯣ ꯑꯗꯨꯒꯤ ꯂꯝꯗꯗꯤ ꯑꯩꯈꯣꯏꯅ ꯑ ꯀꯌꯥ ꯊꯣꯏꯗꯣꯛꯅ ꯇꯧꯗ꯭ꯔꯦ ꯇꯧꯅꯗ꯭ꯔꯦꯀꯣ ꯍꯥꯏꯕꯗꯤ ꯑꯗꯨꯝ
ꯎꯝ ꯑꯣ ꯑꯗꯨ ꯑꯣꯏꯔꯗꯤ ꯃꯁꯛꯄꯨ ꯐ ꯐꯖꯔꯕ ꯃꯁꯛꯄꯨ ꯅꯥꯜꯂꯕ
ꯎꯝ
ꯎꯝ ꯑꯗꯨ ꯑꯣꯏꯔꯗꯤ ꯈꯔ ꯆꯦꯛꯁꯤꯟꯕ ꯇꯥꯏ ꯍꯥꯏꯕꯅꯦꯕꯀꯣ
ꯎꯝ ꯑꯗꯨꯒ ꯌꯨꯝꯗ ꯆꯠꯂꯒ ꯄꯨꯔꯒ ꯆꯥꯕ ꯌꯥꯕ꯭ꯔꯥ ꯌꯥꯗꯕ꯭ꯔꯥ ꯍꯥꯏꯅ ꯑꯃꯨꯛ ꯑꯗꯨꯝ ꯇꯦꯁ ꯃꯆꯥ ꯑꯃ ꯇꯧꯊꯣꯛꯄ ꯌꯥꯏꯀꯣ ꯐꯨꯠꯄꯗ ꯃꯍꯤꯗꯣ ꯉꯥꯡꯂꯕ ꯁꯣꯛꯄ ꯌꯥꯗ꯭ꯔꯦ
ꯑꯆꯥ
ꯃꯍꯤꯗꯣ ꯉꯥꯡꯂꯛꯄꯅꯦꯕ ꯄꯣꯏꯖꯅꯁ
ꯉꯥꯡꯕ ꯍꯥꯏꯁꯦ ꯉꯥꯡꯁꯛ ꯉꯥꯡꯅ
ꯉꯥꯡ ꯉꯥꯡꯇꯨꯕ ꯃꯍꯤꯗꯣ ꯉꯥꯡ ꯉꯥꯡꯂꯛꯀꯅꯦꯕꯀꯣ
ꯑꯣ ꯍꯥꯏꯕꯗꯤ ꯃꯥꯒꯤ ꯃꯆꯨꯗꯣ ꯃꯆꯨꯗꯣ ꯑꯇꯣꯞꯄ ꯑꯣꯏꯔꯒꯁꯨ ꯐꯨꯠꯄꯗ ꯏꯁꯤꯡꯗꯣ ꯉꯥꯡꯂꯛꯑꯗꯤ ꯃꯩꯗꯣ ꯉꯥꯡꯂꯛꯑꯗꯤ ꯑꯗꯨꯝ ꯆꯥꯕ ꯌꯥꯗ꯭ꯔꯦ ꯍꯥꯏꯕꯗꯣ
ꯎꯝ ꯄꯣꯏꯖꯅꯁꯅꯦ ꯍꯥꯏꯕꯅꯦꯕ ꯁꯤꯁꯦ ꯎꯝ ꯌꯥꯝꯅ ꯑꯣ ꯖꯥꯠ ꯑꯃꯅꯦꯀꯣ
ꯎꯝ ꯑꯗꯨ
ꯆꯥꯕ ꯌꯥꯗꯕ ꯄꯣꯠꯁꯤꯅ ꯍꯦꯟꯅ ꯌꯦꯡꯕꯗꯗꯤ ꯎꯝ ꯑꯗꯨꯅꯦ
ꯑꯗꯨꯒ ꯆꯦꯡꯒꯨꯝ ꯃꯈꯜ ꯑꯃꯗꯤ ꯂꯩꯌꯦꯀꯣ ꯀꯔꯤ ꯃꯆꯨ ꯍꯥꯏꯗꯣꯏꯅꯣ ꯀꯣꯝꯂꯥ ꯃꯆꯨ ꯑꯣꯏꯕꯗꯣ ꯈꯪꯕ꯭ꯔꯥ ꯆꯤꯡꯗ ꯌꯥꯝ ꯍꯧꯕ ꯀꯣꯝꯂꯥꯒꯤ ꯃꯆꯨ ꯇꯧꯔꯒ ꯑꯥ ꯆꯤꯔꯣꯝꯗꯗꯤ ꯃꯣꯔꯣꯛꯀ ꯃꯦꯠꯂꯒ ꯌꯥꯝ ꯆꯥꯕꯅꯦ ꯆꯥꯛꯇ ꯉꯥꯜꯂꯒ ꯃꯁꯛ ꯈꯪꯕ꯭ꯔ ꯅꯪ
ꯑꯣꯏꯔꯝꯕ ꯌꯥꯏ
ꯑꯗꯨ